ꯇꯥꯏ ꯑꯁ ꯍꯣꯔꯦꯟ ꯇꯧꯔꯒꯦ ꯅꯪꯍꯧꯗ꯭ꯔꯦ ꯍꯧꯖꯤꯛꯀꯤꯗꯣ
ꯎꯝ ꯑꯗꯨꯝ ꯌꯥꯕꯅꯤ
ꯍꯣꯏ ꯉꯌꯣ ꯑꯗꯨꯗꯤ ꯌꯦꯡꯒꯦꯀꯣ
ꯗꯦꯠꯁ ꯍꯣꯏ
ꯑꯗꯨ
ꯅꯠꯇꯦꯕ ꯑꯩꯅ ꯍꯥꯏꯕꯗꯤ ꯐꯔꯦꯕ ꯀꯩꯅꯣꯁꯤ ꯇꯧꯔꯁꯤ ꯁꯤꯕ ꯇꯧꯔꯦ ꯁꯤꯕ ꯑꯗꯣ ꯑꯝ ꯑꯗꯣ ꯃꯣꯏꯅ ꯍꯥꯏꯕ ꯉꯝꯔꯣꯏꯗꯧꯕ ꯑꯣꯏꯔꯗꯤ ꯀꯩꯅꯣ ꯇꯧꯔꯣꯁꯤ ꯅꯦꯗ
ꯍꯣꯏꯅꯦ ꯑꯗꯨꯒ ꯏꯊꯛ ꯏꯔꯥꯡꯁꯨ ꯇꯧꯍꯜꯂꯤꯕ
ꯑꯗꯨꯅꯤ ꯃꯤ ꯇꯨꯃꯤꯟꯅ ꯂꯩꯖꯔꯕ ꯑꯩꯉꯣꯟꯁꯦ ꯁꯤꯗ ꯑꯗꯨꯒ ꯑꯗꯨ ꯋꯥꯔꯤꯁꯦ ꯍꯦꯛ ꯇꯅꯦꯕ ꯃꯣꯏꯅ ꯇꯧꯔꯤꯁꯦ ꯑꯗꯨꯒꯗꯤ ꯉꯔꯥꯡꯁꯨ ꯃꯤꯅ ꯊꯝꯃꯣꯏ ꯃꯥꯁꯦ ꯈꯪꯉꯦꯕꯔꯤꯞꯁꯦ ꯈꯪꯕ꯭ꯔꯥ ꯑꯩꯅ ꯊꯃꯣꯏꯁꯦ ꯅꯨꯡꯉꯥꯏꯇ꯭ꯔꯦ ꯍꯥꯏꯕꯁꯦ ꯈꯪꯅ ꯈꯪꯅ ꯏꯁ ꯃꯤꯗꯤ ꯌꯥꯗꯦꯀ ꯀꯠꯇꯕꯤ ꯀ ꯀꯥꯏꯅ ꯌꯔꯦ
ꯎꯝ ꯑꯗꯨꯅꯦ ꯑꯩꯈꯣꯏꯣꯟꯗ ꯑꯦꯛꯁꯥꯏꯇꯦꯠ ꯑꯣꯏꯍꯟꯕ ꯁꯥꯏ ꯃꯊꯣꯡ ꯆꯥꯗꯕꯤꯗ ꯍꯥꯏꯕꯁꯨ ꯉꯝꯗꯕꯗ
ꯑꯗꯨꯅꯦ ꯃꯣꯏꯗꯤꯣꯟ ꯁꯨꯡꯍꯟꯗ꯭ꯔꯒ ꯑꯩꯉꯣꯟꯗ ꯍꯥꯏꯕ ꯆꯥꯏ ꯑꯩ ꯁꯥꯒꯠꯂꯛꯅꯨ ꯑꯩ ꯁꯥꯔꯗꯤ ꯃꯊꯪ ꯆꯥꯔꯣꯏ
ꯎꯝ ꯐꯨꯠ ꯀꯁꯤꯦ ꯑꯣꯏꯔꯣꯏꯗꯕꯗ ꯑꯦꯛꯁꯥꯏꯇꯦꯠ ꯇꯪꯉꯣꯏ ꯑꯣꯏꯍꯟꯗꯅꯕ
ꯑ ꯐꯣꯂꯣ ꯑꯐꯣꯟ
ꯑꯩꯒꯤꯗꯤ ꯌꯥꯗꯦꯕ ꯁꯤꯗꯣ ꯑꯇꯩꯗꯤ ꯆꯪꯕ ꯌꯥꯏꯕꯀꯣ ꯁꯤꯗꯤ ꯆꯪꯕ ꯌꯥꯗꯦꯕ
ꯍ ꯑꯩꯈꯣꯏ ꯆꯥꯖꯅꯤꯗ ꯍ ꯑꯗꯨ ꯑꯗꯨ ꯀꯩꯅꯣꯗ ꯎꯝ
ꯏꯁꯇ꯭ꯔꯣꯕꯦꯔꯤ ꯇꯥꯛ
ꯍ ꯅꯔꯅꯥ ꯑ
ꯑ ꯈꯪꯒꯅꯦꯕ ꯑꯩꯅꯅꯦ ꯍꯦꯛꯇ ꯁꯥꯎꯔꯛꯄ ꯅꯨꯃꯤꯠ ꯁꯤꯗꯅꯦ
ꯌꯥꯔꯦ ꯌꯥꯔꯦ ꯌꯥꯔꯦ ꯇꯨꯃꯤꯟꯁꯤꯗ ꯉꯥꯡꯔꯒ ꯂꯩ ꯑꯗꯨꯗ ꯆꯠꯈ꯭ꯔꯅꯨ ꯑꯣꯏꯔꯔꯂꯕ
ꯀꯗꯥꯏ ꯆꯠꯄ꯭ꯔꯣ ꯑꯦ ꯏ ꯆꯠꯠꯇꯍꯦ
ꯑꯣꯏꯔꯣꯏ ꯁꯤꯁꯨ ꯑꯣꯏꯔꯣꯏ ꯅꯆꯥꯁꯨ ꯑꯣꯏꯔꯣꯏ ꯅꯤꯆꯥꯁꯨ ꯑꯣꯏꯔꯣꯏ ꯀꯅꯥꯁꯨ ꯑꯣꯏꯔꯣꯏ
ꯑꯁ ꯍꯣ ꯏꯆꯥ ꯃꯤꯆꯥ ꯈꯪꯒ ꯑꯅꯤꯗ
ꯌꯦꯡ ꯕꯤꯠꯁꯨ ꯄꯪꯪꯂꯥꯏ ꯂꯩꯍꯟꯕ
ꯄꯪꯉꯥꯏꯔꯗ
ꯍ
ꯋꯥꯒꯤ ꯇꯤꯟ ꯁꯞꯁꯣ
ꯂꯩꯒꯅꯨ ꯂꯩꯒꯅꯨꯋꯤ ꯍ ꯇ
ꯑꯗꯥ ꯌ ꯐꯄꯂ
ꯆꯄꯂ ꯑꯩꯒꯤ ꯄ꯭ꯔꯣꯕ꯭ꯂꯦꯝꯁꯤꯗꯤ ꯃꯣꯏꯅ ꯁꯥꯗ꯭ꯔꯦ ꯐꯕꯗꯤ ꯏꯕꯥꯅꯤꯅꯗꯤ ꯁꯣꯜ ꯇꯒꯤ ꯄꯒꯄꯠꯇ꯭ꯔ ꯃꯥꯅꯤ
ꯅꯠꯇꯦ ꯑꯩꯅ ꯈꯟꯕꯗꯤꯀꯣ ꯅꯣꯡꯃ ꯈꯪꯍꯧꯗꯕꯤ ꯊꯦꯡꯅꯁꯦ ꯍꯥꯏꯕ
ꯍꯥꯏꯕ ꯎꯝ ꯀꯗꯥꯏꯗꯅꯦ ꯌꯦꯅꯣꯃ ꯑꯁꯨꯃꯥꯏꯅꯅꯦꯕ ꯉꯥꯏꯈꯣ ꯏꯃꯥꯉꯣꯟꯗ ꯀꯩꯅꯣꯝꯃ ꯍꯥꯏꯈꯤꯒꯦ ꯀꯔꯦ ꯍꯥꯏꯌꯣ ꯍꯥꯏꯌꯣ ꯑꯗꯨꯝ ꯉꯥꯡꯉꯣ ꯅꯪꯗꯣ ꯉꯥꯡꯉꯣ ꯇꯄ ꯑꯩ ꯉꯥꯡꯉꯦ ꯑꯩꯅꯅꯦ ꯅ ꯑꯩꯁꯨ ꯁꯤꯦꯃꯕꯅꯤ
ꯎꯅꯥꯕꯤꯒꯤ ꯑꯃꯁꯨ ꯊꯣꯛꯇꯕꯅꯦ ꯊꯣꯛꯇꯕꯅꯦ ꯑꯇꯩꯗꯤ ꯊꯣꯛꯄ
ꯑꯣ ꯑ
ꯇꯣꯕ꯭ꯔꯥ ꯈꯥꯎꯗꯦ ꯇꯥꯎꯕ꯭ꯔꯥ ꯈꯪꯗꯦ ꯅꯍꯥꯟ ꯑꯩꯈꯣꯏꯒꯤ ꯑꯥ ꯀꯩꯅꯣꯒꯤꯗꯣ
ꯑꯝ ꯎꯝ
ꯃꯥꯗꯨꯁꯨ ꯊꯣꯛꯇꯕꯅꯦꯕ ꯄꯣꯁ ꯃꯥꯁꯦ ꯀꯣ ꯑꯇꯩꯗꯗꯤ ꯊꯣꯛꯑꯦꯕ ꯑꯗꯨꯅꯦꯗ ꯃꯥꯒꯤꯁꯨ ꯑꯇꯩ ꯔꯤꯜꯁꯀꯨꯝꯕꯗꯤ ꯊꯣꯛꯑꯦꯕ ꯑꯗꯨ ꯄꯣꯁꯇꯣ ꯑꯩꯉꯣꯟꯗ ꯊꯣꯛꯂꯛꯇꯦ
ꯌꯥꯗꯕꯒꯤ ꯌꯥꯗꯕ ꯉꯥꯛꯇ ꯄꯥꯏꯔꯤꯉꯅ ꯐꯣꯟꯅꯁꯨ ꯌꯥꯗꯕꯒ
ꯍ
ꯑ
ꯎꯝ ꯎꯝ ꯎꯝ ꯀꯝꯅꯤ ꯑ
ꯍꯥꯥ ꯔ ꯈ ꯆꯦ
ꯇꯕ
ꯍꯣꯏ ꯇꯑꯌꯦ ꯇꯌꯦ
ꯃꯆꯥꯅꯨꯄꯥꯗꯣ ꯏꯆꯥꯅꯨꯄꯥꯅꯦ ꯑꯗꯨ ꯃꯌꯨꯝ ꯃꯌꯣ
ꯣ ꯑꯟꯗꯔꯦꯁ ꯑꯣꯏꯕꯗꯣ ꯑꯣꯏꯗꯕꯗꯤ ꯍꯣꯏ ꯑꯣꯏꯕꯁꯨ ꯂꯩꯔꯝꯕ ꯅꯪꯒꯤꯗꯣ ꯀꯩꯅꯣ ꯇꯧꯕꯅꯦꯕ
ꯀꯟ ꯅꯆꯥꯅꯨꯄꯥ ꯅꯆꯥ ꯅꯨꯨꯄꯥꯒ ꯆꯠꯈ꯭ꯔꯅꯤꯕꯀꯣ ꯑꯩ ꯅꯠꯇꯦ ꯅꯆꯥꯅꯨꯄꯥꯁꯦ ꯀꯩꯅꯣ ꯇꯧꯧꯕꯅꯦꯕ ꯁ꯭ꯀꯨꯜꯗꯅꯦ ꯍꯥꯏꯕ ꯁꯥꯔꯤꯁꯦꯕ ꯅꯠꯇꯦꯕ ꯑꯩꯈꯣꯏꯁꯦ ꯅꯆꯥꯅꯨꯄꯥ ꯄꯨꯅꯤꯡꯉꯥꯏ ꯋꯥꯔꯤꯗꯤ ꯅꯠꯇꯦꯕ ꯋꯥ
ꯎꯝ ꯀꯩꯅꯣ ꯇꯥꯗ꯭ꯔꯦ ꯇꯥꯃꯔ ꯑꯥ
ꯅꯖꯔ ꯅꯨꯄꯥꯗꯣ ꯃꯥ ꯁ꯭ꯀꯨꯜꯗ ꯏ ꯉꯥꯏꯅꯦꯕꯀꯣ ꯎꯄꯥꯏ ꯂꯩꯇ꯭ꯔꯕꯅꯦꯕ ꯑꯗꯨꯗꯤ ꯁ꯭ꯀꯨꯜꯗ ꯐꯤꯁꯇ ꯀꯔꯤꯅꯣꯃ ꯄꯤꯕ ꯆꯠꯅꯤꯡꯉꯥꯏꯅꯦꯕ ꯃꯃꯥꯅ ꯍꯥꯏꯔꯛꯄꯒꯤꯅꯦ ꯍꯥꯏꯔꯁꯦꯕ ꯑꯗꯨꯗ ꯅꯪ ꯆꯟ ꯍꯟꯅ ꯇꯧꯈ꯭ꯔꯅꯤꯕꯈ꯭ꯔ
ꯄꯩ ꯆꯥꯡꯁꯦ
ꯍꯣꯏꯅꯦ ꯅꯠꯇꯦ ꯃꯥ ꯃꯥꯁꯨ ꯎꯗ꯭ꯔꯕꯒꯤ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
ꯗ꯭ꯔꯤꯕꯒꯤꯁꯨ ꯀꯅꯥꯅ ꯈꯪꯗꯦꯕ
ꯑꯥ ꯎꯔꯒꯅ ꯍꯦꯟꯅ ꯑꯃꯨꯛ ꯗꯤꯁꯑꯄꯣꯏꯟ ꯑꯣꯏꯔꯗꯤ ꯀꯩ ꯍꯥꯏ ꯑꯗꯨꯃꯥꯏꯅ ꯈꯜꯂꯤ ꯍꯥꯏꯗꯤ ꯃꯦꯕꯤ ꯃꯥꯁꯦ ꯑꯗꯨꯝ ꯎꯁꯨ ꯎꯗ꯭ꯔꯦꯅꯀꯣ
ꯎꯝ ꯎꯝ
ꯎꯗꯕꯒꯤ ꯎꯗꯕꯒꯤ ꯃꯊꯛꯇꯨꯗ ꯎꯗꯕꯒꯤ ꯃꯊꯛꯇꯨꯗ ꯑꯃꯨꯛꯀ ꯑ ꯎꯨꯔꯦ ꯍꯥꯏꯔꯁꯦꯕ ꯁꯤꯒꯤ ꯕꯤꯠ ꯂꯩꯗ꯭ꯔꯗꯤ ꯍꯥꯏꯔꯛ ꯑꯩ ꯑꯗꯨ ꯌꯥꯝ ꯄꯈꯂꯤ ꯑꯥꯏ ꯗꯣꯟ ꯍꯦꯕ ꯀꯣꯟꯐꯤꯗꯦꯟꯁ ꯏꯟ ꯃꯥꯏꯁꯦꯜ
ꯑꯁ ꯑꯩꯒꯤ ꯑꯗꯨ
ꯁꯅꯤꯕ ꯎꯝ
ꯀꯩꯅꯣ ꯇꯧꯈ꯭ꯔꯅꯤ ꯃꯣꯏꯁꯦ ꯊꯣꯛꯂꯛꯄ ꯁꯥꯍꯔꯅꯤ ꯕꯥꯔꯦꯟꯁꯦ ꯅꯪꯅꯗꯤ ꯉꯥꯡꯅꯗ꯭ꯔꯕꯅꯤ
ꯅꯪꯅꯗꯤ ꯉꯥꯡꯅꯗ꯭ꯔꯕꯅꯦꯕ ꯍꯤ ꯍꯤ ꯍꯤ ꯋꯥꯔꯤꯖꯦ ꯋꯥꯔꯧ- ꯈ꯭ꯔꯦꯕ ꯅꯦꯕ ꯎꯝ ꯍꯣꯏ ꯑꯩ ꯇꯥ-
ꯑꯩ ꯑꯩꯅ ꯍꯥꯏ ꯈꯅꯤꯕ ꯔꯦꯟꯖꯨ ꯄꯤꯒꯦ ꯍꯥꯏꯔꯒ ꯃꯥꯗꯤ ꯃꯃꯥꯟꯅꯕ ꯊꯣꯛꯒ꯭ꯔꯅꯤꯕ ꯏꯖ
ꯏꯁ ꯑꯗꯨꯗꯨꯗꯤ ꯅꯨꯡꯗꯥꯡꯗ ꯌꯦꯡꯉꯅꯤ ꯎꯛ ꯌꯥꯔꯦ ꯗꯦꯂꯨ ꯂꯨꯗꯣ ꯍꯛ ꯀꯅꯣ ꯑꯩꯕꯨ ꯑꯩꯒꯤ ꯗꯨꯜ ꯗꯤꯜꯂꯨ ꯂꯨ ꯐꯤ ꯇꯧꯔꯛ ꯀꯅꯨ ꯑꯩ ꯑꯩ ꯌꯥꯔꯦ ꯑꯩ ꯈ꯭ꯔꯁ ꯍꯥꯏꯕ ꯈ꯭ꯔꯁꯦ ꯑꯩ ꯇꯣꯛꯂꯦ ꯑꯩ ꯁꯔ ꯑꯩ ꯁꯔꯦꯟꯗꯔ ꯇꯧꯔꯦ
ꯍꯥꯏ ꯁꯔꯦꯟꯗꯔ ꯑꯗꯨꯅꯗꯤ ꯌꯥꯔꯣꯏꯌꯦ ꯑꯣꯜ ꯑꯦꯖ ꯍꯣꯝꯗ ꯂꯩꯅꯤꯡꯕ꯭ꯔꯣ ꯑꯗꯨꯅꯗꯤ ꯌꯥ ꯑꯣꯏꯔꯣꯏꯌꯦ
ꯌꯥꯥꯛꯑꯣꯏ ꯁꯣꯏꯔꯦꯗ ꯅꯨꯄꯥꯅ ꯄꯥꯝꯕꯤꯗ꯭ꯔꯒ ꯀꯩꯗꯧꯒꯦꯔꯥ
ꯍꯣꯏ ꯑꯩꯁꯨ ꯑꯣꯏꯔꯣꯏꯗꯕ ꯃꯤ ꯐꯤꯔꯤꯁꯤꯗꯤ ꯑꯗꯨꯝ ꯄꯥꯝꯃꯤꯕ ꯁꯤꯗꯤ ꯅꯪꯅ ꯄꯥꯝꯕ ꯀ꯭ꯔꯤꯁꯨ ꯀꯥꯏꯗꯦꯅ
ꯑꯁ ꯃꯤ ꯍꯧꯖꯤꯛꯁꯤꯗꯤ ꯁꯤ ꯃꯤ ꯃꯌꯥꯝ ꯆꯦꯟꯅꯕ ꯀꯩꯅꯣ ꯇꯧꯅꯕ ꯎꯔꯒ ꯅꯨꯄꯥꯅ ꯄꯥꯝꯗ꯭ꯔꯗꯤ ꯀꯥꯟꯅꯔꯝꯗ꯭ꯔꯦ ꯑꯩꯈꯣꯏꯅ ꯅꯝꯐꯨ ꯐꯥꯔꯥ ꯆꯠꯀꯅꯤ ꯃꯣꯏꯅ ꯄꯥꯝꯗꯕꯤ ꯊꯤꯟꯅ ꯊꯤꯟꯅ ꯇꯧꯔꯗꯤ ꯑꯗꯨꯝ ꯋꯥꯕ ꯇꯥꯕꯅꯦ ꯑꯩꯈꯣꯏ
ꯍꯣꯏ ꯑꯗꯨꯃꯥꯥꯏ ꯍꯥꯏꯔꯛꯀꯅꯨ ꯍꯦ ꯑꯩ ꯄꯥꯈꯠꯂꯤ ꯑ ꯍꯤ ꯍꯤ
ꯂꯔꯅꯤꯡ ꯏꯁꯇꯦꯖ ꯏꯕꯥꯗꯤꯗꯤ ꯂꯔꯅꯤꯡ ꯏꯁꯇꯦꯖꯁꯦ ꯑꯥ ꯌꯧꯔꯕꯅꯤꯅꯀꯣ ꯎꯄꯥꯏ ꯂꯩꯇꯦ
ꯎꯝ ꯁꯨꯃꯤ ꯑꯩꯗꯤ ꯑꯩꯗꯤ ꯑꯩꯅ- ꯇꯧꯔꯤꯕꯅꯤ
ꯍ ꯑꯦ ꯍ
ꯂꯧꯁꯤꯟꯕ ꯉꯝꯗꯕ ꯑꯩꯅ ꯐꯥꯒꯦ ꯇꯧꯔꯤꯕꯅꯤ ꯑꯗꯨꯒ ꯅꯨꯡꯁꯤ- ꯊꯤꯕꯤꯔꯛꯇ꯭ꯔꯗꯤ ꯑꯩꯒꯤ ꯉꯛ ꯄꯥꯏꯔꯒ ꯆꯠꯂꯣ ꯍꯥꯏꯔꯒ ꯏꯅꯤꯡꯉꯥꯏ ꯑꯗꯨ
ꯃꯥꯟꯕ꯭ꯔꯥ
ꯍꯣꯏ ꯑꯩꯍꯣꯏ ꯎꯄꯥꯏ ꯂꯩꯇꯕꯤꯗ ꯐꯛ- ꯍꯤꯛ ꯀꯥꯗꯔ ꯄꯔꯥꯛ ꯇꯧꯔꯒ ꯈꯗ꯭ꯔꯛ ꯇꯧꯔꯒ ꯃꯉꯣꯟꯗ ꯐꯨꯖꯤꯟꯈ꯭ꯔꯦꯕ ꯑꯗꯨꯒ ꯃꯥꯅ ꯀꯩꯅꯣꯝꯃꯅꯤ ꯇꯧꯕ ꯀꯥꯟꯗ ꯏꯁ ꯁꯨꯇꯤꯡꯒꯗꯣ ꯇꯨꯝꯐꯝ ꯑꯥ ꯂꯩꯕꯥꯛꯇ ꯇꯨꯝꯔꯒ ꯑꯌꯨꯛꯇ ꯏꯁꯤꯡ ꯍꯩꯖꯤꯟꯕꯗꯣ ꯒꯣꯀꯨꯜꯅ ꯕꯂꯥꯕꯨ ꯏꯁ ꯒꯣꯀꯨꯜ ꯕꯂꯥ ꯌꯧꯔꯦ
ꯗꯤꯗ ꯅꯪꯒꯤ ꯋꯥꯔꯤꯁꯦ
ꯎꯝ ꯁꯤꯡ ꯍꯩꯖꯤꯟꯕ ꯃꯥꯅ ꯎꯝ ꯑꯗꯨ ꯃꯤ ꯃꯨꯚꯤꯗꯗꯤ ꯑꯗꯨꯝ ꯂꯩꯃꯤꯟꯅꯔꯒ ꯅꯨꯡꯁꯤꯕ ꯑꯩꯈꯣꯏꯒꯤꯗꯤ ꯑꯁꯦꯡꯕꯒꯤꯗꯤ ꯑꯣꯏꯗꯦꯕ ꯕ ꯑꯗꯨꯝ ꯗꯥꯏꯋꯔꯁ ꯇꯧꯋꯦꯕ
ꯃꯤꯗꯤ ꯑꯗꯨꯝ ꯅꯨꯡꯁꯤꯔꯦ ꯑꯈꯥꯡꯕꯁꯨ ꯑꯗꯨꯝ ꯀꯜꯂꯦ
ꯀꯩꯅꯣꯒꯤꯗꯣ ꯃꯅꯤꯄꯨꯔꯁꯤꯗꯤ ꯈꯔ ꯔꯤꯌꯦꯂꯤꯇꯤꯗꯁꯨꯨ ꯀꯨꯝꯈꯤꯅꯨ ꯈꯔ ꯔꯤꯌꯦꯂꯤꯇꯤꯀꯨꯝꯒꯔꯗꯤ ꯑꯩꯈꯣꯏꯅ ꯌꯦꯡꯅꯤꯡꯗꯕꯅꯦ ꯑꯍꯀꯔꯤ ꯑꯗꯨꯒꯨꯝꯕ ꯃꯨꯚꯤꯕꯨ ꯍꯥꯏꯔꯒ
ꯍꯣꯏ
ꯑ
ꯅꯣꯛ ꯀ ꯈꯔ ꯗꯦꯂꯨꯂꯨ ꯍꯥꯞ ꯭ꯔꯗꯤꯀꯣ ꯑꯩꯈꯣꯏꯁꯨ ꯌꯦꯡꯅꯤꯡꯗꯕ
ꯍꯣꯏ ꯅꯦ ꯗꯣꯂꯨꯂꯨ ꯌꯥꯎꯗꯅ ꯃꯨꯚꯤꯗꯤ ꯌꯥꯎ ꯍꯧꯅꯕ꯭ꯔꯣ ꯑꯗꯨꯗꯤ ꯑꯗꯨꯝ ꯃꯨꯚꯤ ꯌꯦꯡꯗ꯭ꯔꯁꯨ ꯔꯤꯗꯤꯇꯤ ꯁꯣ ꯉꯥꯛꯇ ꯌꯦꯡꯔꯒ ꯂꯩꯕ ꯌꯥꯏ ꯃꯤꯒꯤ ꯌꯨꯝ ꯆꯠ ꯆꯠꯂꯒ
ꯑꯗꯨꯅꯦ ꯑꯁ ꯈꯪꯗꯦ ꯑꯗꯨꯝ ꯑꯔꯤꯕꯤ ꯑꯣꯏꯔꯒ ꯂꯩꯈ꯭ꯔꯁꯤꯔ ꯈꯜꯂꯤꯕꯅꯤ
ꯑꯗꯨ ꯅꯪꯒꯤꯗꯤ ꯑꯗꯨ ꯑꯩꯒꯤꯗꯤ ꯃꯥꯅꯁꯨ ꯁꯨꯈꯪ ꯈꯪꯗꯕꯅꯦ ꯅꯪꯒꯤꯗꯤ ꯅꯪꯉꯣꯟꯗꯁꯨ ꯈꯪꯉꯦꯅ ꯑꯗꯨ ꯍꯥꯏꯔꯗꯤ ꯃꯥ ꯄꯥꯝꯗꯦ ꯍꯥꯏꯔꯁꯨ ꯑꯗꯨꯝ ꯄꯥꯝꯅꯔꯛꯀꯅꯤ ꯎꯄꯥꯏ ꯂꯩꯔꯣꯏ ꯃꯥꯅ ꯍꯥꯟꯅ ꯍꯧꯖꯤꯟꯂꯨꯕꯅꯦ ꯑꯩꯈꯣꯏꯒꯤꯗꯤ ꯑꯩꯅ ꯈꯛꯇ ꯇꯔꯛ ꯑꯗꯨꯝ ꯀꯩꯅꯣ ꯑꯣꯏꯕꯅꯦ
ꯑꯣ ꯍꯧꯖꯤꯜꯂꯨꯕ ꯃꯥ ꯇꯨꯃꯤꯟꯅ ꯂꯩꯈ ꯔꯦ ꯑꯩꯅ ꯀꯟꯇꯤꯅꯌꯨꯁꯟ ꯇꯧꯔꯅꯤ
ꯑꯣꯍꯣꯏ ꯍꯣꯏ